ꯑꯣ
ꯀꯩ ꯇꯧꯔꯤꯅꯣ
ꯏꯔꯣꯏꯅꯤꯡꯉꯥꯏ ꯇꯧꯔꯦ
ꯑꯣ ꯀꯅꯥ ꯀꯅꯥ ꯂꯩꯕ꯭ꯔꯣ
ꯏꯊꯟꯇ ꯂꯩꯌꯦ ꯍꯧꯖꯤꯛ
ꯅꯨꯡꯉꯥꯏꯔꯝꯒꯅꯤꯍꯦ ꯑꯩꯁꯨ ꯏꯊꯟꯇ ꯂꯩꯑꯦ ꯏꯊꯟꯇ ꯂꯩꯔꯒ ꯕꯣꯔꯤꯡ ꯌꯥꯝ ꯇꯧꯋꯦ ꯅꯪ ꯀꯣꯜ ꯇꯣꯂꯛꯄꯗ ꯌꯥꯝ ꯍꯔꯥꯎꯋꯦ
ꯑꯣ ꯑꯩꯁꯨ ꯏꯊꯟꯗ ꯂꯩꯌꯦ ꯀꯣꯜ ꯇ꯭ꯔꯥꯏ ꯇꯧꯒꯦ ꯍꯥꯏꯅ ꯇꯧꯕ
ꯑꯣ ꯑꯣ ꯌꯥꯝ ꯅꯨꯡꯉꯥꯏꯌꯦ ꯑꯗꯨꯃꯥꯏꯅ ꯀꯣꯜ ꯇꯧꯔꯛꯑꯣ ꯃꯔꯛ ꯃꯔꯛꯇꯀꯣ ꯄꯥꯎ ꯐꯥꯎꯅꯁꯦ
ꯍꯣꯏ ꯍꯧꯖꯤꯛꯇ ꯐꯣꯟ ꯆꯠꯂꯤ
ꯃꯔꯥꯏꯕꯛ ꯐꯕꯅꯦ ꯍꯧꯖꯤꯛ ꯐꯣꯟ ꯆꯠꯂꯤꯁꯦ
ꯍꯣꯏ ꯑꯗꯨ ꯍꯥꯏꯕ ꯇꯥꯔꯦ
ꯑꯥ ꯀꯩ ꯏꯟꯖꯥꯡ ꯊꯣꯡꯒꯦ
ꯍꯣꯏ ꯑꯂꯨꯒ ꯌꯣꯡꯆꯥꯛ ꯃꯔꯨ
ꯑꯩ ꯌꯥꯝ ꯍꯥꯎꯅꯤꯍꯦ ꯑꯩꯁꯨ ꯆꯥꯅꯤꯡꯉꯦ
ꯂꯥꯛꯑꯣ ꯆꯥꯅꯤꯡꯉꯥꯏ ꯆꯥꯃꯤꯟꯅꯁꯦ
ꯍꯣꯔꯦꯜ ꯅꯣꯡꯃ ꯆꯥꯅꯤꯡ ꯆꯥꯃꯤꯟꯅꯁꯦ ꯍꯧꯖꯤꯛꯇꯤ ꯃꯐꯝ ꯇꯣꯉꯥꯟ ꯇꯣꯉꯥꯟꯅ ꯂꯩꯕꯅꯤꯅꯀꯣ ꯎꯄꯥꯏ ꯂꯩꯇꯦ
ꯍꯣꯏ
ꯏꯆꯦꯗꯤ ꯀꯔꯤ ꯊꯕꯛ ꯇꯧꯔꯤꯅꯣ
ꯑꯩ ꯊꯕꯛ ꯐꯩ ꯊꯕꯛꯔ ꯈꯪꯗꯦ ꯑꯗꯨꯝ ꯊꯣꯛ ꯊꯣꯛꯄ
ꯑꯣ ꯑꯣ ꯐꯩ ꯐꯩ ꯉꯁꯤꯁꯨ ꯊꯕꯛ ꯆꯠꯄ꯭ꯔꯣ
ꯍꯣꯏ ꯊꯕꯛ ꯆꯠꯂꯒ ꯍꯣꯏ ꯍꯜꯂꯛ ꯈ꯭ꯔꯦ ꯍꯜꯂꯛꯂꯒ ꯆꯥꯛ ꯏꯟꯈꯥꯡ ꯊꯣꯡꯔꯒ ꯂꯩꯥ
ꯑꯥ ꯑꯣ
ꯅꯪꯗꯤ ꯀꯔꯝꯍꯥꯏ ꯇꯧꯋꯦ ꯉꯁꯤ
ꯑ ꯑꯩꯁꯨ ꯊꯕꯛ ꯃꯆꯥ ꯆꯠꯂꯒ ꯍꯜꯂꯛꯈ꯭ꯔꯦ ꯌꯨꯝꯗ ꯍꯧꯖꯤꯛ ꯔꯨꯝꯗ ꯂꯩꯌꯦ
ꯑꯣ ꯅꯨꯡꯉꯥꯏꯔꯝꯒꯅꯤꯍꯦ
ꯍꯣꯏ ꯅꯨꯡꯉꯥꯏ ꯍꯥꯏꯕ ꯇꯥꯔꯦ ꯑꯅꯥ ꯑꯌꯦꯠꯄ ꯌꯥꯎ ꯑ ꯌꯥꯎꯗꯕꯅꯤꯅꯀꯣ ꯅꯨꯡꯉꯥꯏ ꯍꯥꯏꯕ ꯇꯥꯔꯦꯅꯦ
ꯅꯨꯡꯉꯥꯏꯅ ꯂꯩꯌꯣ
ꯅꯪꯁꯦ ꯅꯆꯤꯟ ꯅꯅꯥꯎ ꯀꯌꯥ ꯁꯨꯕ꯭ꯔꯣ
ꯅꯨꯄꯤ ꯑꯍꯨꯝ ꯅꯨꯄꯥ ꯑꯍꯨꯝ
ꯑꯁ ꯆꯞ ꯆꯥꯅ ꯄꯣꯛꯑꯦꯅꯦ
ꯍꯣꯏ
ꯀꯔꯤ ꯀꯔꯤ ꯊꯕꯛ ꯇꯧꯔꯤꯅꯣ ꯏꯆꯤꯜ ꯏꯅꯥꯎꯁꯤꯡꯁꯦ ꯀꯔꯤ ꯍꯥꯏꯕ
ꯌꯨꯝ ꯄꯥꯟꯅꯈ꯭ꯔꯦ ꯃꯤ ꯃꯌꯥꯝꯗꯤ
ꯅꯪꯗꯤ ꯌꯨꯝ ꯄꯥꯟꯗ꯭ꯔꯤꯕꯣ
ꯑꯦ ꯈꯪꯗꯦ ꯑꯩꯗꯤ ꯄꯥꯟꯕ꯭ꯔꯥ ꯄꯥꯟꯗꯕ꯭ꯔꯥ
ꯏꯆꯦꯗꯤ ꯆꯍꯤ ꯀꯌꯥ ꯁꯨꯔꯦ ꯏꯆꯦꯗꯤ ꯆꯍꯤ ꯀꯌꯥ ꯁꯨꯔꯦ
ꯀꯨꯟꯊ꯭ꯔꯥ ꯍꯦꯜꯂꯦ ꯑꯩꯗꯤ
ꯑꯣ ꯑꯗꯨꯗꯤ ꯌꯨꯝ ꯄꯥꯟꯕ ꯌꯥꯔꯅꯤꯅꯦ
ꯄꯥꯟꯗꯕꯒꯨꯝ
ꯑꯗꯨꯃꯥꯏꯅ ꯍꯥꯏꯔꯛꯑꯅꯨꯗ ꯅꯨꯄꯥ ꯅꯨꯄꯥ ꯑꯐꯕ ꯊꯤꯔꯒ ꯌꯨꯝ ꯄꯥꯟꯅꯤꯡꯉꯥꯏ ꯇꯧꯈ꯭ꯔꯣ ꯏꯆꯥꯕꯨ ꯎꯅꯅꯤꯡꯉꯥꯏ
ꯈꯪꯗ꯭ꯔꯦ ꯅꯨꯄꯥ ꯐꯥꯕ ꯊꯤꯕ ꯐꯪꯗ꯭ꯔꯦ ꯍꯧꯖꯤꯛ ꯀꯥꯟꯁꯦ ꯌꯨ ꯊꯛꯄ ꯉꯥꯛꯇ
ꯍꯣꯏ ꯑꯗꯨ ꯑꯣꯏꯌꯦ ꯑꯗꯨ ꯑꯗꯨ ꯑꯣꯏꯔꯁꯨ ꯃꯤꯅ ꯊꯤꯗ꯭ꯔꯁꯨ ꯃꯅꯥ ꯃꯅꯥ ꯑꯗꯨꯝ ꯂꯥꯛꯄꯅꯤꯗ
ꯏꯁꯣꯔꯒꯤ ꯎꯁꯦꯝ ꯉꯥꯏꯕ ꯇꯥꯔꯦ
ꯍꯣꯏ ꯅꯪꯗꯤ ꯏꯔꯨꯒꯦ ꯇꯧꯔꯗꯤ ꯊꯕꯛ ꯆꯤꯜꯂꯝꯒꯅꯤꯅꯦ
ꯀꯥꯏꯁꯨ ꯀꯥꯏꯗꯦꯗ ꯀꯥꯏꯗꯦꯀꯣ ꯍꯣꯏ ꯀꯥꯏꯗꯦ
ꯅꯪꯒꯤ ꯅꯈꯣꯟ ꯇꯥꯕꯗꯣ ꯑꯦꯁ ꯌꯥꯝ ꯅꯨꯡꯁꯤꯍꯦ
ꯍꯣꯏ ꯅꯨꯡꯁꯤꯌꯦ ꯑꯩꯁꯨ ꯍꯔꯥꯎꯋꯦ ꯍꯔꯥꯎꯕꯅ ꯃꯤ ꯃꯤꯒꯤ ꯄꯤ ꯇꯥ ꯇꯥꯒꯦ ꯇꯧꯋꯦ
ꯑꯥꯏ ꯍꯔꯥꯎꯔꯁꯨ ꯄꯤ ꯇꯥꯕ ꯍꯣꯏ ꯑꯩꯈꯣꯏ ꯅꯨꯄꯤꯁꯤꯡꯗꯤ ꯑꯗꯨꯃꯥꯏꯅ ꯇꯧꯗꯦ ꯅꯨꯡꯉꯥꯏꯃꯟꯂꯁꯨ ꯄꯤ ꯇꯥꯕ ꯀꯣ
ꯍꯣꯏ ꯍꯥꯔꯥꯎꯔꯁꯨ ꯃꯤꯒꯤ ꯃꯤ ꯇꯥꯕ ꯍꯣꯏ ꯅꯨꯡꯉꯥꯏꯇ꯭ꯔꯁꯨ ꯇꯥꯕ
ꯎꯝ ꯑꯗꯃꯥꯏꯅ ꯇꯧꯋꯦ ꯍꯣꯏ ꯅꯨꯡꯉꯥꯏ ꯃꯥꯅꯁꯨ ꯄꯤ ꯇꯥꯕ ꯅꯨꯡꯉꯥꯏꯇꯕ ꯈꯜꯂꯁꯨ ꯄꯤ ꯇꯥꯕ ꯄꯤ ꯍꯥꯏꯕꯁꯦ ꯌꯥꯝ ꯋꯥꯕꯅꯤ
ꯌꯨꯝ ꯄꯥꯟꯅꯕ ꯇꯧꯔꯁꯦ ꯏꯕꯥꯅꯤꯁꯨ
ꯍꯣꯏ ꯈꯥꯟꯁꯦ ꯅꯨꯄꯥ ꯐꯪꯉꯔꯥꯗꯤ ꯄꯥꯟꯊꯣꯛꯀꯅꯤ ꯍꯥꯏꯅ ꯑꯩꯁꯨ ꯈꯟꯈꯤꯕꯅꯤ ꯍꯧꯖꯤꯛꯀꯥꯟꯁꯦ
ꯍꯣꯏ ꯏꯁꯣꯔ ꯀꯣꯔꯣꯝꯁꯦ
ꯍꯣꯏ ꯑꯗꯨꯃꯥꯏꯟ ꯇꯧꯁꯦ
ꯅꯪꯁꯨ ꯑꯩꯁꯨ ꯏꯁꯣꯔ ꯀꯨꯔꯝꯕ ꯇꯔꯦ ꯏꯪꯕꯥꯅꯤꯒꯤ ꯂꯩꯕꯥꯛꯁꯦ ꯌꯥꯝ ꯊꯤꯈ꯭ꯔꯦ
ꯍꯣꯏ
ꯈꯜꯂꯨ ꯈꯜꯂꯨꯔꯒ ꯅꯨꯡꯁꯤꯕꯅ
ꯎꯝ ꯑꯗꯨꯃꯥꯏꯅ ꯇꯧꯋꯦ ꯀꯔꯤꯒꯤꯔꯣ ꯍꯧꯖꯤꯛꯀꯥꯟꯁꯦ ꯏꯃꯝ ꯃꯝꯔꯒ ꯅꯨꯡ ꯆꯨꯅꯤꯉꯥꯏ ꯇꯧꯔꯒ ꯀꯔꯤꯁꯨ ꯆꯨꯗ꯭ꯔꯒ ꯑꯗꯨꯝ ꯂꯥꯟꯊꯣꯛꯈ꯭ꯔꯦꯅꯦ
ꯏꯕꯥꯅꯤꯒꯤ ꯋꯥꯈꯜꯒ ꯆꯞ ꯃꯥꯟꯅꯩ
ꯎ ꯆꯨꯝꯃꯦ ꯆꯨꯝꯃꯦ ꯏꯆꯦꯅ ꯍꯥꯏꯕꯗꯣ ꯑꯩ ꯌꯥꯝ ꯆꯨꯝꯃꯦ ꯋꯥꯈꯥꯟꯁꯦ ꯃꯥꯟꯅꯔꯦ
ꯏꯕꯥꯅꯤꯁꯨ ꯋꯥꯈꯜꯁꯨ ꯊꯣꯛꯇ꯭ꯔꯦ ꯀꯔꯝꯃꯥꯏꯟ ꯇꯧꯁꯤꯔ ꯀꯔꯝꯃꯥꯏꯟ ꯍꯤꯡꯁꯤ ꯆꯦꯔꯥ ꯍꯥꯏꯕꯁꯨ ꯈꯪꯗꯦꯔꯦ
ꯋꯥꯔꯨꯅꯨ ꯋꯥꯔꯨꯅꯨ ꯏꯕꯥꯅꯤ ꯃꯊꯛꯇ ꯂꯩꯔꯁꯦ ꯑꯦ ꯏꯕꯥꯅꯤꯕꯨ ꯌꯦꯡꯅꯤꯡꯉꯥꯏ ꯂꯩꯕꯅꯤ ꯑꯁꯤ ꯈꯜꯂꯒ ꯋꯥꯔꯨꯅꯨ ꯅꯣꯡ ꯆꯨꯅꯤ ꯉꯁꯤꯗꯤ ꯅꯣꯡ ꯆꯨꯒꯅꯤ ꯍꯥꯏꯅ ꯍꯔꯥꯎꯔꯒ ꯂꯩꯕꯅꯤ ꯑꯗꯨ ꯑꯃꯨꯛꯀ ꯂꯩꯔ ꯌꯦꯡꯔꯒ ꯍꯟꯊꯣꯛꯈ꯭ꯔꯦ ꯍꯧꯖꯤꯛꯇꯤ ꯌꯥꯝ ꯉꯥꯜꯂꯤꯌꯦ
ꯑ ꯍꯣꯏ ꯅꯣꯡꯆꯨꯔꯤꯗꯤ ꯈꯔ ꯐꯥꯒꯗꯕꯀꯣ
ꯍꯣꯏ ꯍꯣꯏ
ꯅꯣꯡ ꯆꯨꯔꯗꯤ ꯈꯔꯥ ꯈꯤꯇꯪꯗꯤ ꯏꯪꯔꯤꯗꯩ ꯐ
ꯐꯖꯅ ꯇꯥꯗꯦꯍꯦ ꯅꯈꯣꯟꯁꯦ
ꯇꯨꯔꯤꯗꯤ ꯐꯥꯒꯗꯕ ꯍꯥꯏꯕ
ꯑꯥꯎ ꯑꯥ ꯑ ꯍꯣꯏ ꯍꯣꯏ ꯏꯆꯦꯅ ꯍꯥꯏꯕꯗꯨ ꯆꯨꯝꯃꯦ
ꯁꯥꯕꯅꯤꯅꯀꯣ ꯍꯣꯏ ꯅꯣꯡ ꯆꯨꯔꯗꯤ ꯈꯔꯗꯤ ꯐꯥꯏ
ꯎꯝ ꯆꯨꯝꯃꯦ ꯑꯩꯈꯣꯏꯅ ꯅꯣꯡ ꯆꯨꯔꯗꯤ ꯀꯌꯥ ꯍꯔꯥꯎꯒꯦꯔꯥ ꯍꯥꯏꯅ ꯈꯜꯂꯒ ꯈꯜꯂꯒ ꯅꯨꯡ ꯆꯨꯅꯤꯡꯉꯥꯏ ꯑꯗꯨ ꯈꯨꯔꯨꯝꯔꯒ ꯂꯩꯌꯦ ꯑꯁꯤꯗ ꯑꯗꯨ ꯑꯗꯨꯝ ꯍꯟꯊꯣꯛꯈ꯭ꯔꯦ ꯀꯔꯤ ꯇꯧꯕ ꯖꯥꯠꯂꯥ ꯈꯥꯡ ꯄꯣꯟꯇꯦ
ꯈꯪꯗ꯭ꯔꯦ ꯄꯨꯡꯁꯦ ꯌꯥꯝ ꯃꯃꯜ ꯇꯥꯡꯕ ꯃꯥꯜꯂꯦ ꯑꯁꯤꯗ꯭ꯔꯤ
ꯍꯣꯏ ꯑꯗꯨꯒꯤ ꯑꯣꯏꯔꯝꯅꯤ
ꯂꯩꯕꯁꯨ ꯉꯝꯗ꯭ꯔꯦ
ꯎꯝ ꯁꯥꯃꯟꯕꯒꯤ ꯍꯛꯆꯥꯡꯁꯨ ꯀꯩꯅꯣ ꯇꯧꯋꯦ ꯅꯨꯡꯉꯥꯏꯇꯕꯒꯨꯝ ꯇꯧꯋꯦ ꯑꯤꯅꯔꯖꯤ ꯂꯩꯇꯕꯒꯨꯝ ꯀꯣ
ꯑꯦ ꯅꯕꯒꯨꯝ ꯇꯧꯕꯅꯦ
ꯊꯕꯛ ꯇꯧꯅꯤꯡꯉꯁꯨ ꯇꯜꯂꯦ ꯆꯥꯛ ꯏꯟꯁꯥꯡ ꯊꯣꯡꯉꯥꯁꯨ ꯇꯟꯕ ꯍꯧꯔꯦ꯫
ꯍꯣꯏ ꯑꯗꯨꯅꯦ ꯈꯣꯟꯗꯗꯤ ꯌꯥꯝ ꯅꯣꯡꯆꯨꯋꯦ ꯍꯩꯌꯦ
ꯑꯝ
ꯅꯪꯗꯤ ꯅꯈꯣꯟ ꯑꯉꯥꯡ ꯃꯈꯣꯟ ꯃꯜꯂꯤꯅꯦ ꯌꯥꯝ ꯅꯨꯡꯁꯤꯌꯦ ꯇꯥꯔꯒ
ꯃꯥꯟꯕꯔꯥꯅꯦ ꯑꯉꯥꯡ ꯃꯈꯣꯟ
ꯑꯁꯦꯡꯕ ꯃꯥꯜꯂꯦ ꯃꯤꯅ ꯑꯉꯥꯡ ꯃꯈꯣꯜ ꯃꯥꯜꯂꯦ ꯃꯥꯜꯂꯦ ꯍꯥꯏꯅꯩ꯫ ꯑꯩꯅ ꯇꯥꯔꯁꯨ ꯑꯩꯅꯁꯨ ꯑꯗꯨꯝ ꯃꯥꯜꯂꯦ ꯋꯥꯈꯜ ꯃꯥꯟꯅꯕ
ꯆꯍꯤꯒ
ꯍꯥꯏꯕ ꯉꯝꯗ꯭ꯔꯕꯣ
ꯃꯅꯥꯗ꯭ꯔꯦ ꯍꯣꯏ
ꯅꯠꯇꯦꯗ ꯑꯥꯡ ꯌꯥꯡ ꯑꯉꯥꯡ ꯑꯣꯏꯔꯤꯗ ꯀꯨꯟꯊ꯭ꯔꯥ ꯀꯨꯟꯊ꯭ꯔꯥ ꯍꯦꯜꯂꯁꯨ ꯀꯩꯅꯣ ꯑꯉꯥꯡ ꯑꯣꯏꯔꯤꯗ
ꯀꯨꯟꯊ꯭ꯔꯥ ꯍꯦꯟꯈ꯭ꯔꯕꯅꯤꯅ ꯍꯅꯨ ꯑꯣꯏꯈ꯭ꯔꯦ꯫
ꯍꯅꯨꯔꯣꯏ ꯍꯅꯨꯔꯣꯏ ꯌꯥꯝ ꯐꯖꯕ ꯆꯥꯡꯅꯤ ꯍꯧꯖꯤꯛ ꯀꯥꯟꯁꯦ ꯅꯈꯣꯏ
ꯂꯩꯈ꯭ꯔꯕꯅꯤꯅ ꯋꯥꯈꯜ ꯁꯨ ꯁꯠ ꯁꯠ ꯈꯜꯂꯦ꯫
ꯑ ꯋꯥꯈꯟ ꯖꯠ ꯖꯠ ꯈꯟꯒꯅꯨ ꯊꯝꯃꯣꯏ ꯁꯣꯛꯀꯅꯤ꯫ ꯏꯆꯦ ꯈꯣꯏꯅ ꯊꯝꯃꯣꯏ ꯁꯣꯛ ꯑꯗꯤ ꯑꯩꯈꯣꯏꯁꯨ ꯅꯨꯡꯉꯥꯏꯇꯦ꯫
ꯀꯩ ꯍꯥꯏꯔꯁꯨ ꯋꯥꯈꯟꯅ ꯌꯥꯗꯦꯅꯦ ꯄꯨꯟꯁꯤꯁꯦ
ꯀꯔꯤꯁꯨ ꯅꯠꯇꯦ ꯑꯍꯥꯟ ꯑꯣꯏꯔꯁꯨ ꯀꯔꯤ ꯇꯧꯒꯅꯤ ꯃꯇꯝꯅ ꯄꯨꯔꯛꯄꯅꯤ ꯍꯥꯏꯅ ꯈꯜꯂꯒ ꯂꯩꯊꯣꯛꯔꯒ ꯂꯩꯑꯦ ꯀꯩꯅꯣ ꯌꯥꯔꯦ ꯀꯩꯅꯣ
ꯈꯜꯂꯒ ꯅꯨꯡꯉꯥꯏ ꯊꯣꯛꯀꯦ ꯍꯥꯏꯅꯗꯤ ꯈꯜꯂꯦ ꯑꯗꯣ ꯑꯤꯊꯟꯗ ꯂꯩꯕ ꯃꯇꯝꯗ ꯋꯥꯈꯜꯁꯦ ꯖꯠ ꯖꯠ ꯈꯠꯂꯛꯄ
ꯏꯆꯦꯕꯨ ꯋꯥ ꯀꯩꯅꯣ ꯍꯥꯏꯅꯤꯡꯕ ꯂꯩꯌꯦ ꯅꯪ ꯁꯧꯒꯗ꯭ꯔꯥ
ꯀꯔꯤꯔꯣ
ꯁꯥꯎꯗꯤ ꯁꯥꯎꯕꯤꯅꯣ ꯀꯣ
ꯁꯥꯎꯔꯣꯏꯍꯦ ꯍꯥꯏꯌꯣ
ꯑ ꯏꯆꯦꯗꯤ ꯀꯩꯅꯣ ꯅꯨꯄꯥ ꯈꯪꯅꯕ ꯂꯩꯕ꯭ꯔꯥ
ꯂꯩꯗꯤ ꯂꯩꯌꯦ ꯑꯗꯨꯕꯨ ꯈꯪꯗ꯭ꯔꯦ ꯅꯨꯄꯥꯁꯤꯡꯁꯦ
ꯀꯩꯅꯣ ꯂꯩꯌꯦ ꯍꯥꯏꯕꯗꯤ ꯐꯖꯅ ꯋꯥꯔꯤ ꯁꯥꯗꯕ꯭ꯔꯣ
ꯃꯤꯅ ꯐꯠꯇꯕ꯭ꯔꯥ ꯃꯣꯏꯅ ꯐꯠꯇꯕ꯭ꯔꯥ ꯈꯪꯗꯦ
ꯋꯔꯤ ꯁꯥꯟꯅꯗ꯭ꯔꯣ ꯍꯧꯖꯤꯛ ꯀꯥꯟꯁꯦ
ꯄꯣꯔꯛꯇꯤ ꯀꯧꯅꯩꯌꯦ
ꯑ ꯍꯣꯏ ꯐꯖ ꯐꯖ ꯐꯖꯅ ꯄꯥꯎ ꯐꯥꯎꯅꯒꯗꯧꯅꯤ ꯍꯥꯏꯕꯗꯤ ꯅꯨꯄꯥꯗꯤ ꯅꯨꯄꯤꯅ ꯄꯥꯎ ꯐꯥꯎꯅꯗ꯭ꯔꯗꯤ ꯑ ꯋꯥꯈꯜꯁꯨ ꯇꯣꯉꯥꯟ ꯇꯣꯉꯥꯟꯅ ꯈꯟꯊꯣꯛꯁꯨ ꯌꯥꯏꯕꯀꯣ꯫
ꯋꯥ ꯍꯣꯏ
ꯑꯗꯨꯒꯤ ꯇꯣꯏꯅ ꯇꯣꯏꯅ ꯑꯗꯨꯃꯥꯏꯅ ꯄꯥꯎ ꯐꯪꯅꯕꯅꯤ ꯅꯤꯡꯉꯥꯏ ꯇꯧꯔꫭ ꯑꯗꯨ ꯅꯠꯇ꯭ꯔꯗꯤ ꯅꯨꯄꯥꯁꯦ ꯑꯩꯈꯣꯏ ꯅꯨꯄꯤꯒ ꯊꯝꯃꯣꯏ ꯃꯥꯟꯅꯗꯦꯕ
ꯍꯣꯏ
ꯑꯗꯨꯝ ꯍꯟꯊꯈ꯭ꯔꯅꯤ ꯃꯈꯣꯏꯁꯦ ꯅꯨꯄꯥ ꯍꯥꯏꯕꯁꯦ ꯇꯥꯝꯕ ꯉꯝꯗꯕꯅꯤꯗ ꯂꫭꯏꯃꯛꯇ
ꯇꯝꯕ ꯉꯝ ꯅꯨꯄꯥ ꯃꯤ ꯃꯤꯒꯤ ꯋꯈꯜꯁꯦ ꯇꫭꯉꯥꯟ ꯇꫭꯉꯥꯟꯕꯅꯤꯅꯀꫭ
ꯍꯣꯏ ꯑꯩ ꯅꯪꯕꯨ ꯂꯧꯔꯗꯤ ꯌꯨꯖꯨ ꯊꯛꯑꯔꯣꯏ ꯆꯨꯔꯨꯞꯁꯨ ꯊꯛꯑꯔꫭꯏ ꯆꯥꯔꯖꯁꯨ ꯀꯥꯅꯤ ꯑꯗꯨ ꯑꯗꯥ ꯇꯧꯅꯤ ꯂꯣꯏꯅ ꯆꯤꯟꯗꯤ ꯍꯥꯏꯊꯣꯛꯈ꯭ꯔꯦ ꯎ ꯑꯗꯣ ꯂꯩꯕ ꯀꯥꯟꯗ ꯃꯤ ꯃꯅꯥꯛꯇ ꯂꯩꯕ ꯀꯥꯟꯗꯗꯤ ꯀꯔꯤ ꯁꯨ ꯏꯟꯕꯤꯔꯣꯏ ꯀꯔꯤꯁꯨ ꯏꯟꯕꯤ ꯃꯥꯅ ꯍꯥꯏꯕ ꯍꯥꯏꯕꯁꯦ ꯑꯗꯨꯝ ꯀꯧꯊꯣꯛꯑꯦ
ꯑꯗꯨꯅꯅꯦ ꯅꯨꯄꯥꯁꯤꯡꯕꯨ ꯊꯥꯖꯗꯕꯗꯣ
ꯑꯗꯨꯅꯦꯕ ꯊꯥꯒꯠꯅꯤꯡꯉꯥꯏ ꯈꯔꯗꯤ ꯋꯥꯠꯄꯀꯣ ꯑꯗꯨꯝ ꯇꯧꯅꯤ
ꯑꯩ ꯅꯨꯄꯥꯕꯨ ꯐꯖꯅꯤꯡꯉꯥꯏ ꯀꯔꯤꯁꯨ ꯂꯩꯇ꯭ꯔꯦ ꯌꯨ ꯊꯛꯄ ꯉꯛꯇꯥ
ꯍꯣꯏ ꯌꯨ ꯊꯛꯇꯕ ꯌꯨ ꯊꯛꯇꯕꯁꯤꯡꯕꯨ ꯑꯩꯈꯣꯏ ꯏꯕꯥꯅꯤꯅ ꯊꯤꯁꯦ ꯍꯥꯏꯔꯁꯨ ꯑ ꯃꯇꯝꯅ ꯄꯨꯔꯛꯄꯅꯤꯅ ꯑꯩ ꯂꯩꯁꯨ ꯂꯩꯇ꯭ꯔꯦ ꯑꯗꯨ ꯍꯧꯖꯤꯛꯀꯥꯟꯁꯦ ꯉꯧꯁꯤꯟꯅꯕ ꯉꯥꯛꯇ ꯐꯪꯒꯅꯤ ꯑꯗꯨ ꯑꯣꯏꯔꯁꯨ ꯌꯨ ꯊꯥꯛ꯭ꯔꯁꯨ ꯆꯨꯔꯨꯞ ꯊꯛꯔꯁꯨ ꯈꯥꯏꯅꯤ ꯆꯥꯔꯁꯨ ꯀꯔꯤ ꯀꯔꯤ ꯅꯤꯁꯥ ꯆꯥꯔꯁꯨ ꯒ꯭ꯌꯥꯟ ꯇꯥꯕ ꯃꯤꯕꯨ ꯀꯩꯅ ꯂꯨꯅ ꯇꯧꯕꯤꯕꯀꯣ ꯑꯗꯨꯒꯨꯝꯕ ꯐꯪꯂꯗꯤ ꯈꯔꯗꯤ ꯐꯕ
ꯑꯗꯨ ꯅꯠꯇ꯭ꯔꯒ ꯌꯨꯁꯨ ꯉꯥꯎꯕ ꯀꯔꯤ ꯀꯔꯤꯁꯨ ꯆꯥꯕ ꯀꯩꯅꯣ ꯅꯨꯄꯤ ꯑꯩꯉꯣꯟꯗꯁꯨ ꯑꯗꯨꯝ ꯉꯥꯎꯕ ꯑꯗꯨꯃꯥꯏꯅ ꯇꯧꯔꯗꯤ ꯑꯩꯈꯣꯏ ꯀꯃꯥꯏꯅ ꯍꯤꯡꯗꯣꯏꯅꯣꯕ
ꯍꯣꯏ ꯑꯗꯨꯅꯦ
ꯅꯨꯄꯤ ꯈꯣꯏꯗꯤ ꯑꯗꯨꯃꯥꯏꯅ ꯀꯞ
ꯐꯔꯦ ꯑꯗꯣ
ꯍꯣꯏ
ꯅꯨꯄꯤ‌ ꯑꯝ ꯊꯡꯗ ꯉꯥꯎꯁꯤꯟꯅꯕꯗꯤꯀꯣ
ꯎꯝ
ꯂꯩꯈ꯭ꯔꯕꯅꯤ
ꯆꯨꯝꯃꯦ ꯆꯨꯝꯃꯦ ꯏꯆꯦꯅ ꯍꯥꯏꯕꯗꯣ ꯅꯪꯒꯤ ꯊꯝꯃꯣꯏꯁꯦ ꯌꯥꯝ ꯊꯥꯒꯜꯂꯦ ꯏꯆꯦꯗꯤ ꯊꯝꯃꯣꯏ ꯁꯣꯛꯂꯒ ꯂꯩꯔꯛꯑꯅꯨ ꯃꯇꯝ ꯃꯇꯝꯅ ꯄꯨꯔꯛꯀꯅꯤ ꯏꯕꯥꯅꯤꯁꯨ ꯀꯩꯅꯣ ꯃꯤꯗꯤ ꯐꯠꯇꯕ ꯗꯤ ꯅꯠꯇꯦꯗꯅ ꯃꯤꯅ ꯐꯔꯗꯤ ꯑꯗꯨꯝ ꯐꯔꯛꯑꯅꯤ
ꯑꯣꯏ ꯈꯟꯗ꯭ꯔꯦ ꯍꯧ ꯖꯤꯛꯀꯥꯟꯁꯦ ꯍꯧꯖꯤꯛꯀꯥꯟꯗꯤ
ꯎꯝ
ꯊꯪꯗꯕꯅꯦ
ꯍꯣꯏ ꯍꯣꯏ
ꯈꯟꯁꯨ ꯈꯟꯊꯣꯛꯄꯝ ꯑꯥ ꯈꯟꯊꯣꯛꯐꯝ ꯂꯩꯇꯦ
ꯏꯆꯦꯅ ꯍꯥꯏꯔꯤꯁꯦ ꯁꯥꯎꯕ꯭ꯔꯥꯅꯦ
ꯁꯥꯎꯗꯦꯗ
ꯁꯥꯎꯗꯦꯀꯣ
ꯀꯔꯤꯗꯤ ꯁꯧꯔꯨꯅꯤ
ꯎꯝ ꯏꯔꯨꯕ ꯍꯧꯔꯕꯣ
ꯍꯧꯗ꯭ꯔꯤ
ꯑ ꯑꯣ ꯍꯣꯏ ꯏꯕꯥꯅꯤ ꯉꯥꯏꯍꯥꯛ ꯋꯥꯔꯤ ꯁꯥꯁꯦ ꯑꯗꯨ ꯃꯇꯝꯗ ꯏꯔꯨꯔꯣ
ꯑ
ꯃꯇꯝꯁꯨ ꯇꯥꯒꯗꯣꯔꯦ
ꯎꯝ
ꯑꯩꯈꯣꯏ ꯄ꯭ꯔꯤꯊꯤꯕꯤ ꯄ꯭ꯔꯤꯊꯤꯕꯤꯗ ꯍꯤꯡꯕ ꯍꯥꯏꯕꯁꯦ ꯏꯄꯥ ꯏꯃꯥꯅꯥ ꯀꯩꯅꯣ ꯑ ꯃꯤꯒꯤ ꯑꯦꯝ ꯇꯧꯔꯒ ꯀꯔꯤ ꯀꯔꯤꯔꯥ ꯏꯅꯥꯈꯟꯕ ꯃꯤꯅ ꯇꯧꯕꯒꯨꯝꯅꯀꯣ ꯇꯧꯗꯕꯅꯤꯅ ꯏꯕꯥꯅꯤꯗꯤ ꯎꯄꯥꯏ ꯂꯩꯇꯦꯅꯦ ꯂꯩꯔꯕꯅꯤꯅꯀꯣ ꯊꯕꯛꯁꯨ ꯇꯧꯗꯕ ꯌꯥꯗꯦ ꯋꯥꯔꯁꯨ ꯋꯥꯗꯕꯒꯨꯝꯅ ꯑꯗꯨꯝ ꯇꯧꯗꯕꯗꯤ ꯇꯧꯗ꯭ꯔꯗꯤ ꯑꯩꯈꯣꯏ ꯍꯤꯡꯕꯁꯨ ꯍꯤꯡꯕꯗꯤ ꯌꯥꯗꯕꯅꯤꯅ ꯑꯗꯨꯃꯥꯏꯅ ꯍꯣꯠꯅꯒꯗꯧꯝꯅꯤ